ꯍꯜꯂꯣ
ꯑꯥ ꯇꯥꯏꯁ
ꯅꯪ ꯏꯅꯦ ꯋꯥꯍꯥꯛꯇꯣ ꯌꯥꯝ ꯅꯨꯡꯉꯥꯏꯇꯕ ꯃꯥꯜꯂꯦ
ꯅꯦꯠꯋꯥꯛ ꯅꯨꯡꯉꯥꯏꯇꯦ ꯉꯁꯤ ꯅꯣꯡꯒ ꯃꯪꯕꯁꯤꯗ
ꯑꯣ ꯏꯃꯥ ꯍꯣꯏꯗꯤ ꯅꯨꯡꯊꯤꯜꯗ ꯊꯕꯛ ꯆꯠꯇ꯭ꯔꯣ
ꯆꯠꯇ꯭ꯔꯦ
ꯎꯝ
ꯍꯤꯡꯒꯣꯟ ꯈꯔꯒ ꯍꯣꯠꯅꯔꯒ ꯑꯗꯨꯝ ꯂꯩ
ꯎꯝ ꯅꯣꯏ ꯌꯦꯟꯗꯨ ꯂꯧꯔꯤꯔꯣꯏꯗ꯭ꯔꯣ
ꯌꯦꯟ ꯈꯔ ꯂꯩꯔꯒ ꯍꯥꯞꯄꯒꯦ ꯇꯧꯅꯦ
ꯍꯣꯏ ꯇꯌꯥꯏꯅꯕꯥꯟꯅꯤꯒꯤ ꯄꯩꯁꯥꯗꯣ ꯈꯔ ꯇꯨꯡꯁꯜꯂꯒ ꯌꯦꯟꯗꯣ ꯍꯥꯞꯅꯕ ꯇꯧꯔꯛꯑꯣ
ꯇꯌꯥꯏꯁꯨ ꯑꯁꯣꯝꯗ ꯄꯩꯁꯥ ꯊꯣꯛꯀꯦ ꯍꯥꯏꯗꯨꯗ ꯇꯧꯗ ꯈꯜꯂꯔꯒ ꯍꯥꯞꯄꯁꯦꯅ
ꯎꯝ ꯃꯥꯁꯨ ꯄꯩꯁꯥꯗꯣ ꯂꯥꯛꯐꯝꯗꯣ ꯍꯟꯗꯛꯇꯤ ꯐꯔꯛ ꯈꯔ ꯇꯥꯔꯃꯅꯦ
ꯎꯝ ꯑꯗꯨꯃꯥꯏꯅ ꯍꯥꯏ
ꯄꯩꯁꯥꯗꯨꯅ ꯀꯃꯥꯏꯅ ꯇꯧꯔꯤꯅꯣ ꯈꯪꯗꯦ ꯂꯥꯛꯄꯒꯁꯨ ꯑꯗꯨꯝ ꯂꯣꯏ ꯑꯗꯒꯤ ꯍꯧꯖꯤꯛꯇꯤ ꯌꯥꯝ ꯂꯥꯛꯄꯁꯨ ꯑꯣꯏꯈꯤꯗ꯭꯭ꯔꯦ ꯃꯥꯒꯤ ꯊꯕꯛꯇꯣ ꯃꯣꯏꯒꯤ ꯗꯨꯀꯥꯟꯗꯨꯗ ꯄꯣꯠꯇꯣ ꯀꯩꯁꯨ ꯌꯥꯝ ꯀꯟꯅ ꯁꯤꯠꯄꯗꯣ ꯑꯣꯏꯗ꯭ꯔꯕ ꯃꯥꯜꯂꯦ ꯍꯜꯂꯣ ꯍꯜꯂꯣ